ꯑ ꯁꯤꯒꯤ ꯐꯦꯟꯁꯦ ꯑꯁꯦꯡꯕ ꯅꯪꯅ ꯍꯥꯏꯗꯣ ꯆꯨꯝꯃꯦ ꯇꯣꯛꯁꯤꯛ ꯌꯥꯝ ꯑꯣꯏꯕꯅꯤꯀꯣ
ꯎꯝ ꯌꯥꯝ ꯍꯧꯋꯦ ꯍꯥꯏꯕ ꯁꯤꯗꯤ ꯅꯪ ꯗꯥꯎꯠꯁꯦ ꯑꯃꯗꯨꯅ ꯈꯔ ꯇꯞꯄꯦꯕ
ꯑꯩꯅ ꯉꯥꯡꯕꯁꯨ ꯑꯩ ꯇꯣꯝꯅ ꯇꯥꯖꯔꯦ ꯍꯥꯏꯕ
ꯑꯕ ꯑꯃꯇꯪꯗꯤ ꯇꯥꯔꯝꯒꯅꯤ ꯔꯦꯀꯣ ꯑꯥ ꯑꯇꯥꯕ ꯃꯤꯗꯨꯅ ꯏꯀꯣ ꯆꯠꯄꯗꯨꯅꯤ ꯈꯪꯗꯦ ꯅꯪꯅ ꯉꯥꯡꯕꯗꯨꯅꯤ ꯈꯪꯗꯦ ꯑꯃ ꯇꯔꯝꯗꯣꯏꯕ ꯑꯩꯖꯨ ꯅꯪꯅ ꯉꯥꯡꯕꯗꯨꯖꯨ ꯇꯥꯔꯦ ꯑꯩꯅ ꯉꯥꯡꯖꯕꯖꯤꯖꯨ ꯇꯥꯖꯔꯦ ꯍꯥꯏꯕ
ꯉꯥꯏꯔ ꯉꯥꯏꯔ ꯉꯥꯡ ꯂꯩꯔꯦ ꯍꯥꯏꯕ
ꯃꯦꯁꯤ ꯔꯣꯅꯥꯜꯗꯣ ꯀꯩꯗꯧꯌꯦꯕ ꯍꯧꯖꯤꯛꯀꯤꯗꯣ ꯄꯦꯅꯥꯜꯇꯤꯁꯦ ꯌꯥꯝ ꯂꯥꯏꯕ꯭ꯔꯥ ꯂꯨꯕ꯭ꯔꯥꯕ ꯑꯩ ꯈꯪꯗꯦꯃꯦ ꯑꯩ ꯕꯣꯜ ꯁꯥꯅ ꯎꯝ ꯃꯦꯆ ꯑꯝꯗ ꯄꯅꯥꯜꯇꯤ ꯀꯥꯎꯔꯒ ꯑꯔꯖꯦꯟꯇꯤꯅꯥꯅ ꯉꯝꯒꯤꯕ ꯖꯨ ꯌꯥꯎꯔꯤꯗꯨꯗꯤ ꯎꯝ
ꯑꯗꯨꯗꯅ ꯀꯔꯤ ꯍꯥꯏꯕꯤꯔꯕ ꯄꯦꯁꯤ ꯍꯥꯏ ꯇꯕꯗꯨꯗꯤ
ꯇꯣꯛꯁꯤꯛ ꯇꯣꯛꯁꯤꯛ ꯑꯣꯏ ꯍꯥꯏꯗꯅ ꯑꯗꯒꯤꯗꯤ ꯃꯥꯒꯤ ꯗꯥꯎ ꯈꯨꯌꯥꯗꯣ ꯎꯝ ꯑꯗꯒꯤꯗꯤ ꯁꯞꯄꯣꯔꯠ ꯇꯧꯕꯤꯔꯤꯕ ꯃꯌꯥꯝꯗꯨꯒ ꯂꯧꯗ꯭ꯔꯦꯗꯤ ꯈꯪꯗ꯭ꯔꯦ ꯍꯣꯏꯅꯤ ꯑꯗꯣ ꯍꯟꯗꯛ ꯐ꯭ꯔꯥꯟꯁꯅ ꯂꯧꯒꯗꯧ ꯌꯥꯝ ꯃꯥꯜꯂꯦ ꯑꯩꯗꯤ ꯐ꯭ꯔꯥꯟꯁꯁꯨ ꯌꯥꯝ ꯂꯤꯡꯉꯦꯕ ꯃꯤ ꯂꯣꯏ ꯍꯥꯏꯅꯕꯅꯦ ꯑꯗꯨꯗꯤ ꯑꯗꯨꯗꯤ ꯅꯍꯥꯟ ꯀꯩꯅꯣꯒ ꯔꯣꯅꯥꯜꯗꯣꯒ ꯄꯣꯔꯇꯨꯒꯜꯒ ꯀꯩꯒꯅꯣ ꯁꯥꯟꯅꯕꯗ ꯂꯩꯍꯧꯕꯗꯣ ꯁ꯭ꯄꯦꯟ
ꯏꯁꯄꯦꯟꯒ ꯁꯥꯟꯅꯕꯗ ꯂꯩꯍꯧꯕꯗꯣ ꯑꯗꯨꯝ ꯁꯥꯟꯅꯗ꯭ꯔꯤꯉꯩꯗꯒꯤ ꯏꯁꯄꯦꯟꯗꯣ ꯂꯤꯡꯉꯦ ꯈꯪꯕꯅꯤꯅꯅꯦ ꯃꯌꯥꯝꯁꯤꯅ
ꯈꯪꯕ ꯃꯌꯥꯝꯖꯤꯅ ꯂꯤꯡꯉꯦ ꯈꯟꯕ ꯈꯪꯕꯒꯤꯅꯦ ꯑꯗꯨꯝ ꯂꯩꯍꯧꯔꯅꯤ ꯂꯩꯍꯧꯔꯅꯤꯅ ꯑꯗꯨꯝ ꯍꯥꯏꯕꯅꯦꯕ ꯎꯝ ꯑꯗꯨ ꯅꯤꯡꯕꯩ ꯅꯠꯇ꯭ꯔꯣ ꯑꯅꯤꯡꯕ ꯉꯥꯛꯇꯒ ꯇꯥꯍꯜꯂꯦ ꯍꯥꯏꯅꯤ ꯑꯗꯣ ꯀꯩꯅꯣꯗꯤ ꯃꯦꯁꯤꯒꯤ ꯐꯦꯟꯁꯤꯡꯗꯤꯅꯦ
ꯎꯝ
ꯀꯩꯅꯣ ꯇꯧꯋꯦ ꯍꯥꯏꯕꯅꯤ ꯐ꯭ꯔꯥꯟꯁꯅ ꯀꯥꯅꯤ ꯑꯝꯇ ꯍꯥꯏꯔꯛꯑꯣꯏ ꯃꯣꯏꯗꯨꯝ ꯑꯥꯔꯖꯦꯟꯇꯤꯅꯥꯅ ꯂꯧꯅꯤ ꯑꯗꯨꯝ ꯍꯥꯏꯔꯛꯀꯅꯤ
ꯑꯗꯨꯕꯨꯗꯤ ꯑꯩꯈꯣꯏꯁꯨ ꯅꯍꯥꯟ ꯃꯤꯅ ꯏꯁꯄꯦꯟꯅ ꯃꯣꯏꯅ ꯄꯥꯝꯖꯕꯗꯣ ꯊꯥꯖꯕꯩꯅꯦꯕ ꯑꯗꯨꯕꯨꯗꯤ ꯑꯗꯨꯝ ꯁꯞꯄꯣꯠ ꯇꯧꯕꯗꯣ
ꯔꯣꯅꯥꯟꯗꯣꯒꯤꯗꯨꯗꯤꯅꯦ ꯑꯗꯨꯗꯨꯅꯦꯕ ꯃꯥꯏ ꯃꯥꯏ ꯐꯦꯟꯅꯁꯨ ꯑꯁ ꯉꯁꯤꯗꯤ ꯀꯥꯗꯧ ꯂꯩꯍꯧꯗꯧ ꯃꯥꯜꯂꯦ ꯍꯥꯏꯕ ꯈꯔ ꯌꯥꯎꯋꯦꯕ ꯂꯩꯍꯧꯗ ꯂꯩꯍꯧꯔꯅꯤ ꯀꯞꯄꯅꯤ ꯍꯣꯔꯦꯟꯗꯤꯅ ꯍꯣꯏ ꯍꯥꯏꯗꯤ ꯄꯥꯔꯤꯕꯗꯣ
ꯌꯥꯗꯦꯕ
ꯑꯗꯨ ꯀꯩꯅꯣ ꯇꯧꯕꯅꯦ ꯃꯣꯏꯗ ꯑꯃ ꯌꯥꯃꯥꯜ ꯑꯃ ꯌꯥꯎꯋꯤꯗꯅ ꯁ꯭ꯄꯦꯟꯗ ꯑꯉꯥꯡꯅꯤ ꯒ꯭ꯔꯣ ꯑꯃ ꯌꯥꯎꯕꯗꯣ ꯎꯝ ꯈꯪꯕ꯭ꯔꯥ ꯃꯁꯝ ꯇꯨꯔꯨ ꯇꯨꯔꯨ ꯀꯣꯏꯕꯝ ꯌꯥꯎꯕꯗꯣ
ꯎꯝ
ꯎꯝ ꯑꯗꯨꯗꯣ ꯃꯣꯏꯁꯨ ꯀꯅꯥꯜꯗꯣ ꯌꯥꯎꯋꯦ ꯍꯥꯏꯕꯗꯣ ꯃꯁꯥꯗꯣ ꯊꯥꯒꯠꯄꯅꯦꯕ ꯁꯥꯟꯅꯕ ꯀꯥꯟꯗ ꯑꯩꯈꯣꯏꯒꯤ ꯕꯣꯜꯗꯣ ꯄꯪꯅꯥꯟꯗ ꯅꯥꯟꯊꯣꯛꯄꯗꯣ ꯑꯗꯨꯃꯥꯏꯅ ꯇꯒꯅꯤ ꯍꯩꯕ ꯍꯩꯇꯕ ꯃꯤꯁꯨ ꯀꯤꯔꯤꯅꯤꯗꯅ ꯃꯣꯏ ꯌꯥꯎꯔꯄ ꯍꯥꯏꯗꯤ ꯃꯦꯁꯤꯗꯣ ꯍꯩꯇ꯭ꯔꯦꯗꯤ ꯁꯨꯡꯍꯥꯏ ꯍꯥꯏꯔꯣꯏꯕ ꯔꯣꯅꯟꯘꯣꯒꯥ ꯃꯦꯁꯤꯒꯅ ꯃꯤ ꯌꯦꯛꯅꯕꯒꯤ ꯇꯥꯏꯞꯇ ꯇꯧꯔꯤꯁꯦ ꯑꯅꯤꯃꯛ ꯍꯩꯅꯕꯒꯤꯅꯦ ꯍꯥꯏꯕꯅꯦ ꯆꯍꯤ ꯍꯅꯨꯔꯦ ꯌꯥꯔꯦ ꯀꯩꯅꯣ ꯌꯥꯝ
ꯌꯥꯝ ꯈꯜꯂꯨꯕꯒꯤ ꯃꯊꯧ ꯇꯥꯗꯦ
ꯃꯊꯧ ꯇꯥꯗꯦꯕ ꯑꯦꯛꯁꯄꯦꯛꯇꯦꯁꯟ ꯌꯥꯝ ꯊꯝꯃꯨꯕꯒꯤ ꯃꯊꯧ ꯇꯥꯗꯦ ꯍꯥꯏꯕ ꯃꯥꯏ ꯃꯥꯏ ꯍꯩꯕꯑꯣ ꯇꯧꯕ ꯌꯥꯕ ꯃꯥꯅ ꯃꯥꯒꯤ ꯐꯖ ꯐꯠꯇꯕ ꯃꯌꯥꯝ ꯂꯩꯕꯗꯣ ꯑꯗꯨ ꯑꯗꯨ ꯂꯣꯏ ꯀꯥꯎꯔꯕ꯭ꯔꯥ ꯀꯔꯤ ꯈꯜꯂꯤ ꯈꯪꯕ꯭ꯔ ꯔꯣꯅꯥꯜꯗꯨꯣꯒꯤꯗꯃꯛꯇ ꯁꯥꯟꯅꯕꯤꯕ꯭ꯔꯣ ꯑꯩꯈꯣꯏꯁꯨ ꯄꯣꯜ ꯆꯟꯕ ꯌꯥꯏ ꯁꯤꯅꯦꯕ ꯃꯣꯏꯅ ꯈꯜꯂꯤꯁꯦ ꯑꯗꯨꯗꯨꯅ ꯄꯤꯗꯕꯅꯦꯅ ꯑꯗꯨ ꯐꯛꯇꯅ ꯍꯣꯏꯅꯦ ꯅꯨꯡꯕꯨꯗꯤ ꯅꯨꯡꯉꯥꯏꯇꯕꯅꯦ ꯍꯟꯗꯛꯀꯤ ꯃꯉꯣꯟꯗ ꯇꯧꯕ ꯇ꯭ꯔꯤꯠꯃꯦꯟꯗꯣ ꯍꯥꯏꯗꯤ ꯑꯇꯣꯞꯄ ꯃꯥꯁꯨ ꯍꯩꯇꯦ ꯍꯥꯏꯕ ꯅꯠꯇꯦ ꯑꯇꯣꯞꯄ ꯇ꯭ꯔꯣꯐꯤ ꯃꯌꯥꯝ ꯑꯇꯣꯞꯄ ꯃꯌꯥꯝ ꯂꯧꯔꯤꯅꯦ ꯃꯥꯒꯤ ꯗ꯭ꯔꯤꯝꯁꯦꯐꯥ ꯂꯧꯘ꯭ꯔꯤꯗꯅ ꯑꯗꯨꯗꯨꯒꯤ ꯅꯨꯡꯉꯥꯏꯇꯕꯒꯤ ꯃꯉꯣꯟꯗ ꯄꯤꯅꯤꯡꯕꯗꯣ ꯁꯤꯒꯤ ꯐꯦꯟꯗꯣ ꯍꯥꯏ ꯀꯗꯣ ꯍꯟꯗꯛꯁꯤꯗꯤ ꯔꯣꯅꯥꯜꯗꯣꯅ ꯂꯧꯍꯟꯅꯤꯡꯉꯦꯒ ꯍꯥꯏꯕꯗꯣ ꯑꯗꯨꯃꯥꯏꯅ ꯍꯥꯏꯔꯅꯤ ꯍꯥꯏꯕ ꯍꯥꯏꯗꯤ ꯃꯥꯏ ꯇꯤꯝꯗꯨꯅ ꯃꯉꯣꯟꯗ ꯇꯧꯔꯤꯕ ꯃꯑꯣꯡꯗꯣ ꯑꯌꯦꯡꯕ ꯃꯤꯅꯁꯨ ꯂꯣꯏ ꯎꯏꯗꯅ ꯅꯨꯡꯉꯥꯏꯇꯦ ꯅꯨꯡꯉꯥꯏꯇꯕ ꯍꯥꯏꯗꯤ ꯁꯨꯝ ꯃꯉꯣꯟꯗ ꯕꯣꯜ ꯄꯤꯕꯤꯗꯕꯗꯣ ꯑꯗꯨꯝ ꯌꯦꯡꯕꯗ ꯈꯪꯕꯅꯦꯕ ꯕꯣꯜ ꯄꯤꯕꯤ ꯄꯤꯕꯤꯗꯦꯁꯦ ꯃꯤꯗꯤ ꯃꯥꯏ ꯁꯥꯟꯅꯗꯗꯤ ꯕꯣꯜ ꯑꯃ ꯂꯩꯔꯒ ꯕꯣꯜꯗꯣ ꯉꯥꯏꯔꯒ ꯐꯪꯉꯒꯣꯜꯁꯤꯟꯕꯅꯦꯕ ꯃꯥꯏ ꯈꯨꯁꯥꯟꯗꯨꯅ ꯃꯦꯁꯤꯕꯣꯏꯒꯤꯅ ꯑꯃꯨꯛ ꯊꯤꯑ ꯈꯣꯠꯂ ꯄꯨꯔ ꯆꯟꯖꯔꯝꯗꯅ ꯃꯤ ꯈꯨꯠꯁꯥꯅ ꯈꯨꯠꯁꯥꯅ ꯃꯥꯟꯅꯗꯦꯗꯅ ꯑꯗꯨ ꯃꯥꯗꯤ ꯕꯣꯜꯗꯣ ꯉꯥꯏꯔ ꯂꯩꯔꯒ ꯃꯦꯁꯤꯒꯤꯁꯨ ꯃꯦꯁꯤꯗ ꯄꯤꯔꯒ ꯆꯠꯍꯜꯂꯤꯅꯦꯕ ꯋꯥꯡꯃ ꯋꯥꯡꯃ ꯆꯦꯟꯅꯔꯒ ꯁꯥꯟꯅꯕꯅ ꯌꯥꯎꯕ ꯅꯠꯇꯦ ꯍꯥꯏꯕ ꯅꯠꯇꯦ ꯅꯠꯇꯦ ꯍꯟꯗꯛꯄꯨꯗꯤ ꯃꯉꯣꯟꯗ ꯌꯥꯝ ꯄꯤꯌꯦꯕ ꯃꯉꯣꯟꯗ ꯄꯨꯔꯥ ꯄꯤꯈ꯭ꯔꯦꯕ ꯃꯣꯏ ꯀꯩꯅꯣꯗꯣ ꯑꯗꯨ ꯂꯩꯁꯨ ꯂꯩꯇ ꯃꯣꯏꯒꯤꯗꯤ ꯄꯨꯔꯥ ꯃꯦꯁꯤꯗ ꯄꯨꯔꯥ ꯀꯩꯅꯣ ꯑꯗꯨꯗꯣ ꯃꯥꯁꯨ ꯐꯖꯅ ꯑꯗꯨꯝ ꯁꯥꯟꯅꯅ ꯁꯥꯟꯅꯔꯛꯄꯅꯤꯗ ꯃꯉꯣꯟꯗ ꯕꯣꯠ ꯄꯤꯕ ꯍꯥꯏꯁꯦ ꯑꯗꯨꯝ ꯁꯥꯟꯅ ꯁꯥꯟꯅꯔꯛꯄꯅꯦꯕ ꯃꯥꯁꯨ ꯃꯥꯅ ꯑꯗꯨꯝ ꯒꯣ ꯆꯠꯂꯗꯣ
ꯎꯝ ꯎꯝ ꯀꯩꯒꯤꯅꯣ ꯍꯥꯏꯀꯥꯟꯗ ꯔꯣꯅꯥꯜꯗꯣ ꯍꫭꯏꯗꯤ ꯇꯁꯦꯡꯅ ꯍꯥꯏꯔꯀꯥꯟꯗ
ꯐꯖꯅ ꯍꯣꯠꯅꯔꯛꯄꯗꯣ ꯀꯥꯏꯅꯦ ꯍꯣꯠꯅꯕ ꯌꯥꯝ ꯀꯠꯂꯛꯄ ꯃꯤ ꯑꯣꯏꯗꯒꯤꯁꯨ ꯌꯥꯝ ꯅꯨꯡꯁꯤ ꯁꯤꯈꯤꯕꯗꯨꯅꯦꯕ ꯃꯃꯥꯗꯨꯒ ꯇꯧꯔꯒ ꯍꯣꯏ ꯌꯥꯝ ꯐꯖ ꯐꯖꯕ ꯋꯥꯔꯤ ꯀꯔꯤ ꯍꯥꯏꯗꯣꯏꯅꯣ ꯈꯪꯗꯦ ꯂꯩꯗ ꯃꯥꯅ ꯀꯩꯅꯣ ꯇꯧꯕꯒꯤ ꯋꯥꯔꯤ
ꯑꯗꯒꯤ
ꯑꯗꯒꯤꯗꯤ ꯕꯥꯄꯦ ꯐꯥꯎꯔꯤꯕ ꯎꯝ ꯍꯂꯥꯟ ꯐꯥꯎꯔꯤ ꯃꯌꯥꯝꯁꯦ ꯃꯣꯏꯒꯤ ꯃꯣꯏꯒꯤ ꯍꯥꯏꯔꯒꯗꯤ ꯑꯗꯨꯝ ꯍꯥꯏꯕꯅꯦ ꯑꯗꯨꯕꯨꯗꯤ ꯑꯣꯏꯀꯣ ꯕꯥꯄꯦ ꯍꯣꯏꯁꯦ
ꯑꯗꯨꯏꯁꯨ ꯀꯩ ꯍꯥꯏꯅꯤ
ꯍꯥꯏꯅꯦ ꯃꯥꯗꯤ ꯑꯗꯨꯝ ꯍꯥꯟꯗꯩ ꯍꯥꯏꯕꯅꯦ ꯃꯣꯏꯅ ꯑꯗꯨꯝ ꯅꯨꯡꯁꯤꯕꯅꯦꯕ ꯔꯣꯅꯥꯜꯗꯣꯁꯦ ꯃꯥꯄꯦꯗꯤ ꯍꯥꯟꯅꯗꯤ ꯑꯗꯨꯝ ꯍꯥꯏꯕꯅꯦꯕ ꯔꯤꯌꯦꯜꯃꯦꯗꯤ ꯁꯥꯟꯅꯗ꯭ꯔꯤꯉꯩꯗꯒꯤ ꯔꯣꯅꯥꯜꯗꯣꯒꯤ ꯄꯦꯟ ꯔꯣꯅꯥꯛꯗꯣ ꯄꯥꯝꯖꯩ ꯄꯥꯝꯖꯩꯅ ꯍꯥꯏꯗꯤ ꯃꯣꯁ ꯀꯩꯅꯣ ꯑꯣꯏꯅ ꯏꯪꯂꯤꯁꯀꯥ ꯌꯥꯝ ꯌꯥꯎꯗꯧꯔꯦ ꯑꯁ ꯀꯩꯝ ꯀꯥꯏꯗꯣꯏꯅꯦ ꯅꯪ ꯏꯪꯂꯤꯁꯇ ꯃꯌꯥꯝ ꯉꯥꯡꯁꯤꯟꯒꯅꯣ ꯍꯥꯏꯕ ꯋꯥꯅꯤ ꯃꯁꯤ ꯃꯁꯤ ꯉꯥꯡꯕꯗꯨꯗꯤ ꯀꯩꯝ ꯀꯥꯏꯗꯦ
ꯑꯗꯨꯅ ꯈꯪꯗꯦ ꯍꯣꯏ ꯃꯣꯏ ꯃꯁꯤ ꯅꯨꯡꯁꯤꯕꯒꯤ ꯃꯦꯁꯤꯅꯤꯀꯣ ꯃꯣꯏꯁꯨ ꯃꯦꯁꯤ ꯑꯩꯅ ꯍꯥꯏꯁꯤꯅꯦ ꯅꯨꯄꯤꯅ ꯑꯩꯈꯣꯏꯅ ꯄꯥꯝꯃꯦ ꯍꯥꯏꯔꯒꯗꯤ ꯃꯁꯛ ꯐꯖꯕꯩ ꯍꯥꯏꯔꯛꯅꯤꯕ ꯔꯣꯅꯥꯜꯗꯣ ꯃꯁꯛꯁꯦ ꯐꯖꯕ ꯭ꯕꯔ ꯍꯥꯏꯕꯅꯤꯗ ꯃꯁꯥꯒꯤ ꯕꯣꯗꯤ ꯃꯦꯟꯇꯦꯟ ꯇꯧꯖꯩ ꯌꯨ ꯊꯛꯇꯦ ꯍꯧꯖꯤꯛ ꯆꯍꯤ ꯅꯤꯐꯨꯅꯤꯊꯣꯏ ꯁꯨꯨꯔꯕꯗ
ꯐꯖꯅ ꯃꯦꯟꯇꯦꯟ ꯇꯧꯋꯤ ꯑꯦꯛꯁꯔꯁꯥꯏꯁ ꯐꯖꯅ ꯇꯧꯋꯤ ꯎꯝ ꯅꯪꯗꯤ ꯄꯨꯔꯥ ꯔꯣꯅꯥꯜꯗꯣꯒꯤ ꯑꯁꯦꯡꯕ ꯇꯧꯋꯦ ꯀꯩꯅꯣ ꯌꯥꯝ ꯊꯤꯅ ꯇꯧꯋꯦ ꯀꯩꯅꯣ ꯔꯣꯅꯥꯜꯗꯣꯒꯤ ꯄ꯭ꯔꯤꯊꯤꯕꯤ ꯃꯤ ꯃꯌꯥꯝ ꯑꯦꯁꯤ ꯐꯦꯟ ꯔꯣꯅꯥꯜꯗꯣ ꯐꯦꯟ ꯀꯅꯥꯅ ꯍꯦꯟꯅ ꯅꯨꯄꯤꯅ ꯄꯥꯝꯃꯗꯤ ꯌꯥꯗ꯭ꯔꯕꯣ ꯍꯥꯏꯁꯦ ꯀꯩꯅꯣ ꯅꯪ ꯄꯨꯔꯥ ꯐꯦꯟꯅꯦ ꯍꯥꯏꯕꯅꯤ ꯀꯩꯅꯣ ꯃꯤꯉꯣꯟꯗꯒ ꯃꯔꯩꯒ ꯌꯥꯝ ꯌꯦꯅꯔꯛ ꯌꯦꯠ--ꯅꯔꯛ ꯇꯧ ꯃꯥꯟꯂꯦ ꯅꯪꯗꯤ ꯅꯍꯥꯟ ꯑꯣꯔꯥꯛꯗꯣ ꯄꯣꯕ ꯅꯨꯃꯤꯠꯇꯨꯒꯤ ꯅꯣꯡꯉꯥꯟꯕꯗ ꯈꯠꯅꯩꯅꯤꯅꯦ ꯃꯤ ꯎꯝ ꯈꯠꯅꯔꯝꯒꯅꯤꯌꯦ ꯃꯥꯂꯦꯕ ꯀꯩ ꯍꯥꯏꯔꯛꯏ ꯈꯪꯕ꯭ꯔꯥ ꯎꯝ
ꯃꯥꯗꯨꯕꯨꯗꯤ ꯀꯩꯅꯣꯅꯤꯗ
ꯅꯤꯗ ꯑꯩꯒꯤ ꯐꯅꯕꯗꯃꯛꯇ ꯍꯥꯏꯕꯤꯔꯛꯄ ꯏꯃꯥꯟꯅꯕꯤꯒꯤ ꯅꯨꯄꯥꯅꯤ ꯈꯔꯇꯪ ꯁꯟꯉꯔꯣꯏꯕ ꯍꯥꯏꯗꯤ ꯕꯣꯜꯒꯤ ꯃꯔꯝꯅ ꯌꯥꯝ ꯈꯪꯗ꯭ꯔꯒꯗꯤ ꯍꯧꯖꯤꯛ ꯀꯣꯔꯤꯕꯅꯤꯅ ꯌꯥꯝꯅ ꯀꯩꯅꯣ ꯇꯧꯕꯤꯅꯨ ꯑꯗꯨ ꯍꯥꯏꯔꯛꯄꯅꯤꯗ ꯀꯩꯅꯣ ꯕꯣꯜꯒꯤ ꯃꯔꯝꯗ ꯈꯪꯗ꯭ꯔꯒꯗꯤ ꯦ ꯍꯥꯏꯜꯒꯤ ꯂꯥꯛꯄ ꯇ ꯅꯪ ꯋꯥꯏꯗꯣ ꯒ꯭ꯌꯥꯟ ꯇꯥꯗꯦꯕ ꯐꯖꯅ ꯍꯥꯏꯔꯛꯕ ꯑꯗꯤꯕꯨꯗꯤ ꯃꯝ ꯅꯏꯩꯅꯁꯦꯗ ꯁꯃ ꯃꯦꯁꯤꯒꯤ ꯑꯣꯄꯣꯅꯦꯜ ꯑꯣꯏꯅ
ꯊꯝꯃꯨꯕ ꯇꯥꯔꯒꯗꯤ ꯃꯤꯅ ꯃꯦꯁꯤꯒꯤ ꯐꯦꯟ ꯑꯃꯅ
ꯃꯅ
ꯑꯩꯉꯣꯟꯗꯒꯤ ꯌꯥꯝ ꯀꯥ ꯍꯦꯟꯅ ꯍꯩꯁ ꯅꯨꯄꯥꯅꯗꯤ ꯑꯗꯨꯝ ꯍꯦꯜꯂꯤꯗꯅꯀꯣ ꯈꯪ ꯍꯩꯕꯁꯦ ꯑꯗꯨꯗꯨꯒꯤ ꯑꯩꯈꯣꯏꯒꯤ ꯄ꯭ꯂꯦꯌꯔ ꯐꯥꯎꯕ ꯁꯨꯅ ꯃꯃꯤꯡ ꯈꯪꯕ ꯅꯠꯇꯦꯕ
ꯑꯗꯨꯗꯨꯅ ꯍꯥꯏꯔꯛꯄ ꯃꯇꯝꯗ ꯆꯣꯛꯀꯅꯤꯅ ꯐꯅꯕꯨꯗꯤ ꯍꯥꯏꯕꯤꯔꯛꯄ ꯑꯩꯗꯤ ꯏ ꯀꯥꯔꯤꯅꯤꯗꯣ ꯑꯍꯤꯡꯒ ꯇꯨꯝꯕ ꯌꯥꯕ ꯅꯠꯇꯦ ꯑꯣꯕ ꯑꯗꯨꯗꯨꯒꯤꯁꯨ ꯃꯉꯣꯟꯗ ꯈꯟꯅꯕꯕꯨꯗꯤ ꯅꯠꯇꯦꯗ ꯃꯥ ꯑꯗꯨꯝ ꯇꯨꯃꯤꯡ ꯂꯩꯈ꯭ꯔꯦ
ꯑꯩ
ꯑꯩꯁꯨ ꯅꯨꯡꯉꯥꯏꯔꯝꯃꯣꯏ ꯆꯪꯕꯒꯤꯀꯣ ꯅꯪ ꯀꯩ ꯍꯥꯏꯖꯂꯨꯏꯅꯣꯕ ꯅꯪꯅ
ꯈꯪꯗꯦꯗ ꯑꯁ ꯈꯪꯗꯦ ꯄꯪꯉꯥ ꯉꯥꯡꯗ꯭ꯔꯦ ꯑꯩꯁꯨ ꯒꯌꯥ ꯃ ꯇꯥꯗꯦ
ꯀꯝ ꯇꯧꯋꯦ ꯌꯦꯡꯃꯤ ꯁꯤꯗ ꯑꯣ
ꯁꯤꯛꯁ ꯁꯤꯛꯁ ꯇꯔꯨꯛ ꯁꯨꯔꯕ ꯅꯠꯇ꯭ꯔꯣ ꯋꯥꯔꯜ ꯀꯞꯁꯦ
ꯀꯅꯥꯒꯤꯅꯣ ꯃꯣꯏ ꯁꯥꯟꯅꯁꯤꯔꯣ
ꯍꯣꯏ
ꯈꯪꯗꯦꯗ ꯑꯩ ꯌꯦꯡꯗꯦꯅꯤ ꯑꯩ ꯕꯣꯜ ꯌꯦꯡꯗꯦꯕ ꯑꯁ ꯅꯪ ꯑꯁ ꯁꯨꯃꯥꯏꯅ ꯁꯥꯟꯅꯔꯛꯄꯁꯤꯗꯅꯦꯗꯣ ꯍꯣꯏꯒꯤ ꯤꯝ ꯀꯣꯗꯨꯣꯛꯒꯅ ꯇꯔꯤꯕ ꯆꯤꯝꯖꯦ
ꯁꯤꯁꯤꯡꯁꯤꯒ ꯄꯥꯔꯤꯕ ꯑꯔꯤꯡ ꯑꯔꯤꯡꯕ ꯇꯤꯝꯁꯤꯡꯁꯦ ꯑꯥꯔꯖꯦꯟꯇꯤꯅꯥꯒ ꯇꯥꯗꯕ ꯌꯥꯎꯋꯦ ꯍꯥꯏꯔꯒ ꯀꯣ ꯏꯟꯁꯤꯗꯦꯂ ꯁꯤꯁꯦꯀ ꯇꯧꯔꯒ ꯑꯃ
ꯕꯄ ꯇꯕ ꯑꯣꯏꯅ ꯄꯥꯅ ꯍꯣꯏ ꯐꯤꯐꯥ ꯂꯞ ꯐꯤꯐꯥ ꯂꯞꯁ ꯃꯦꯁꯤ ꯕꯠ ꯗꯋꯔ ꯂꯞꯁ ꯐ ꯈꯤꯇꯪ ꯍꯟꯗꯛꯀꯤ ꯃꯇꯥꯡꯗ ꯌꯥꯝ ꯚꯥꯏꯔꯁꯄꯨꯗꯤ ꯌꯥꯝ ꯑꯣꯏꯕ ꯑꯣꯏꯌꯦ ꯑꯗꯣ ꯈꯪꯕꯨꯗꯤ ꯈꯪꯅꯔꯝꯃꯤ ꯃꯌꯥꯝꯁꯦ ꯀꯩꯅꯣꯁꯦ ꯄꯤꯄꯥꯁꯦ
ꯁꯤ ꯑꯁ ꯑꯩꯒꯤ ꯑꯩꯒꯤ ꯈꯪꯗꯦ ꯑꯩꯈꯣꯏꯗꯤ ꯅ ꯇꯕꯨ ꯍꯥꯏꯖꯗꯦ ꯃꯁꯛ ꯐꯖꯕꯩꯅꯦ ꯃꯁꯛ ꯁꯤꯕꯩꯅꯦ ꯑꯗꯨ ꯅꯨꯡꯁꯤꯕꯒꯤ ꯁꯨꯝ ꯄꯥꯝꯕ ꯋꯥꯅꯤ ꯑꯏꯌꯦ ꯀꯗꯗ ꯌꯥꯅ ꯐ ꯃꯅ ꯆꯃꯦ ꯁꯤ ꯉ ꯑꯩꯣꯏꯇꯅꯤꯗꯅꯗꯁꯤ ꯅꯪ ꯀꯩꯒꯨꯝꯕ ꯑꯗꯨꯝ ꯈꯪꯉꯦꯕ ꯎ ꯔꯀꯥ ꯝꯨ ꯑꯗ ꯀꯦꯖꯤ
ꯍꯦꯔꯨꯒꯤꯗꯤ ꯂꯥꯁ ꯇ ꯀꯥꯏꯅ ꯊꯝꯃꯛꯄ ꯌꯥꯎꯋꯤ ꯑꯗꯒꯤꯗꯤ
ꯑꯗꯨ
ꯍꯣꯕ ꯅ ꯅꯨꯃꯤ ꯅꯥꯟ ꯑꯗꯨꯒꯤ ꯐꯖꯕ ꯊꯝꯃꯤ ꯀꯣꯏ ꯑꯗꯨ ꯅꯠꯇꯦꯅꯦ ꯍꯥꯏꯗꯤ ꯃꯥꯅ ꯄꯣꯔꯦꯅ ꯃꯉꯣꯟꯗ ꯀꯩꯁꯨ ꯕ ꯎꯝ ꯅꯠꯇꯕ꯭ꯔꯥ ꯑꯩ ꯍꯥꯏꯗꯤꯅꯦ ꯅꯪ ꯁꯨꯃꯥꯏꯅ ꯋꯥꯔꯤ ꯁꯥꯕꯁꯦ
ꯎꯝ
ꯑꯩꯕꯨꯗꯤ ꯐꯔꯦ ꯑꯩꯕꯨꯗꯤ ꯕꯣꯜꯁꯨ ꯌꯦꯡꯗꯦ ꯐꯖꯅ ꯕꯣꯜ ꯌꯥꯝ ꯀꯟꯅ ꯑꯅꯤꯃꯛꯇꯣ ꯑꯄꯥꯝꯕꯁꯨ ꯑꯝꯇ ꯌꯥꯎꯗꯦ ꯌꯥꯝ
ꯍꯣꯏ
ꯁꯤꯒꯤ ꯑꯀꯟꯕ ꯐꯦꯟꯅ ꯊꯦꯡꯅꯔꯝꯃꯦ ꯈꯜꯂꯣꯅꯦ ꯆꯤꯟꯒꯁꯦ ꯄꯠꯊꯤꯗꯅ ꯊꯤꯅꯔꯛꯇꯣꯏꯔꯕ ꯅꯪꯗꯤ ꯈꯗꯤ ꯈꯔ ꯈ ꯈꯟꯅꯔꯛꯀ ꯈ ꯇꯧ ꯃꯥꯜꯂꯦꯕ ꯅꯪ ꯃꯑꯣꯡꯗꯣ ꯁꯣꯕꯗꯨꯁꯨ ꯃꯦꯁꯤ ꯐꯦꯟ ꯅꯥꯀꯟꯕ ꯑꯣꯏꯔꯝꯃꯦ ꯈꯜꯂꯣꯅꯦ ꯑꯁ ꯅꯣ ꯅꯅꯥꯜꯗꯣꯗꯤ ꯑꯗꯨ ꯇꯅꯇ ꯉꯥꯡꯁꯤꯜꯂꯦ ꯈꯜꯂꯣꯅꯦ ꯑꯗꯨ ꯅꯪ ꯈꯔꯗꯤ ꯈꯟꯅꯔꯅꯤꯕ ꯐ ꯐꯅꯕꯧ ꯉ ꯀꯅ ꯇꯧꯅ ꯀꯩꯅꯩꯅꯣ ꯑꯗꯨ ꯐꯤꯗꯣ ꯆꯥꯔ ꯆꯥꯔꯖ ꯃꯌꯥꯝ ꯊꯥꯡꯒꯠꯂꯗꯤ ꯍꯥꯏ ꯃꯦꯁꯤꯒꯤ ꯐꯦꯟꯁꯤꯡꯅ ꯂꯣꯏ ꯈꯪꯉꯝꯒꯅꯤ ꯁꯤꯁꯦ ꯕꯣꯜ ꯍꯩꯕ ꯃꯤ ꯂꯣꯏ ꯈꯪꯉꯒ ꯎꯝ ꯈꯪꯉꯤꯅꯤ ꯀꯥꯏꯅꯣ ꯎꯏꯅꯤ ꯏꯇꯪ ꯆꯪꯈꯤꯕꯒꯤ ꯋꯥꯅꯤ ꯀꯥꯏꯅꯤ ꯉꯥꯏꯅꯤ ꯑꯩ ꯅꯍꯥꯟ꯭ꯔꯗꯤ ꯑꯗꯨꯒꯤ ꯃꯦꯠꯁꯇꯨꯗꯤ ꯌꯦꯡꯍꯧꯋꯦꯕ ꯏꯖꯤꯞꯅ ꯑꯗꯨꯝ ꯀꯥꯏꯦ ꯂꯩꯖꯔꯝꯃꯦ